ꯍꯂꯣ
ꯎꯝ ꯆꯖꯗꯤ ꯑꯩꯗꯤ ꯉꯁꯥꯏ ꯍꯧꯒꯠꯂꯛꯦꯗꯕꯨ ꯌꯦꯟ ꯉꯥꯅꯨꯒ ꯔꯥꯎꯟꯅꯤꯔꯛ ꯁꯨꯔꯦ ꯃꯆꯤꯟꯖꯥꯛ ꯊꯥꯕ
ꯑꯁ
ꯌꯨꯝ ꯂꯩꯕꯗ ꯌꯥꯎꯍ ꯉꯜꯂꯦꯃꯦ
ꯑꯗꯨꯕꯨꯗꯤ ꯉꯟꯕꯅꯦ ꯌꯨꯝ ꯂꯩꯔꯗꯤ
ꯄꯨꯡ ꯃꯔꯤ ꯃꯉꯥ ꯇꯥꯗꯥꯋꯥꯏ ꯃꯤꯀꯞ ꯊꯣꯛꯑꯅꯤ ꯑꯗꯣ ꯉꯥꯏꯍꯥꯛꯇꯪ ꯇꯨꯝꯁꯤꯟ ꯈꯣꯠꯆꯟꯕ ꯇꯧꯔꯒ ꯄꯨꯡ ꯇꯔꯨꯛ ꯃꯃꯥꯡꯗꯩꯁꯨ ꯑꯗꯨꯝ ꯍꯧꯒꯠꯂꯛꯑꯦꯕ
ꯌꯨꯝꯗ ꯂꯩꯔꯗꯤ ꯑꯩꯁꯨ ꯌꯥꯎ ꯉꯜꯂꯦ ꯀꯥꯏꯗꯅꯣ
ꯎꯝ ꯑꯥꯗꯗꯤ ꯑꯗꯨꯝ ꯄꯨꯡ ꯇꯔꯥꯃꯥꯊꯣꯏ ꯑꯗꯨꯃꯥꯏ ꯑꯗꯨꯝ ꯇꯥꯏꯌꯦꯕ
ꯌꯨꯝ ꯂꯩꯗꯤ ꯍꯧꯣ ꯏꯀꯥꯏꯌꯅꯦ
ꯎꯝ
ꯑ ꯉꯥꯟ ꯉꯥꯟꯅꯕꯒꯣꯠꯂꯦ ꯑꯗꯨꯝ ꯑꯩꯈꯣꯏ ꯕꯥꯔ ꯂꯣꯏ ꯉꯟꯅꯒꯣꯠꯅꯔꯅꯤ
ꯆꯥꯥꯛ ꯏꯟꯁꯥꯡ ꯀꯃꯥꯏꯅ ꯇꯧꯗꯣꯔꯕ
ꯆꯥꯛ ꯌꯦꯟꯁꯥꯡꯁꯦ ꯑꯗꯨꯅꯤ ꯊꯣꯡꯗꯣꯔꯤꯕ꯭ꯔꯥ ꯊꯣꯡꯉꯗꯣꯔꯤꯕ꯭ꯔꯣ ꯑꯩ ꯈꯪꯗꯦ ꯇꯧꯔꯤꯁꯦ
ꯇ ꯄꯥ ꯀꯣꯏ ꯗꯗꯤꯂꯕꯨꯔꯤ ꯇꯔꯛ ꯀꯩꯅꯣ ꯕꯖꯥꯔ ꯃꯌꯥꯏ ꯂꯩꯔꯒ ꯃꯥ ꯅꯨꯡꯁꯤꯕ ꯁꯥꯖꯤꯜꯂꯒ
ꯑꯥꯎ ꯅꯪ ꯇꯥꯃꯣꯅ ꯏꯄꯥꯟ ꯐꯔꯤꯉꯩꯁꯤꯗ ꯅꯨꯡꯉꯥꯏꯍꯧꯔꯣ ꯍꯦ ꯅꯣꯏ ꯍꯦꯅ
ꯉꯔꯦ ꯑꯗꯨꯗꯩꯗꯤ ꯑꯁ ꯑꯩꯒꯤ ꯋꯥꯂꯦꯠꯇ ꯇꯧꯍꯧꯔꯦ ꯍꯥꯏꯔꯒ ꯀꯥꯎꯔꯝꯃꯤ ꯍꯥꯏꯔꯒ
ꯏꯁꯩꯁꯨ ꯌꯥꯝꯅ ꯄꯨꯔꯛꯇꯦꯅ ꯍꯥꯏꯔ ꯆꯞ ꯆꯥꯅꯅ ꯂꯩꯔꯤꯗ
ꯎꯝ ꯑꯗꯨꯅꯗꯤ ꯑꯗꯨꯝ ꯅꯥꯇꯩ ꯅꯅꯥꯎ ꯀꯣꯟ ꯐꯦꯡꯕꯥꯝꯗꯩꯩ ꯐꯦꯁꯕꯨꯛꯇ ꯂꯥꯏꯞ ꯊꯥꯖꯔꯛꯑꯁꯅꯤ꯫
ꯀꯣꯟꯁꯨ ꯐꯦꯡꯕ ꯐꯦꯡꯗꯕ ꯀꯣꯟꯁꯨ ꯐꯦꯡꯗꯕ ꯍꯧꯖꯤꯛꯇꯤ ꯌꯥꯗ꯭ꯔ ꯃꯥꯜꯂꯦ ꯃꯤ ꯂꯣꯏ ꯊꯝꯃ ꯃꯥꯜꯂꯦ ꯑꯗꯩꯕꯣ꯫
ꯑꯗꯨꯅꯦ ꯇꯣꯉꯥꯟꯅ ꯍꯦꯜꯄꯔꯒ ꯊꯝꯃꯦꯗ꯫
ꯅꯪ ꯅꯪꯅ ꯑꯃꯨꯛ ꯀꯣꯟ ꯐꯦꯡꯖꯒꯦ ꯑꯃꯨꯛ ꯌꯥꯔꯣꯏ ꯑꯗꯨꯝ ꯐꯨꯔꯒ꯫
ꯎꯝ ꯆꯥꯎꯈꯠꯂ ꯃꯇꯝꯁꯤꯗ ꯅꯣꯏꯅ ꯇꯧꯔꯤꯁꯤ ꯀꯔꯤꯅꯣ꯫ ꯅꯍꯥꯟ ꯂꯨꯍꯣꯡ ꯆꯠꯄꯗꯨꯗ꯫ ꯍꯧꯖꯤꯛ ꯈꯔ ꯈꯔ ꯀꯜꯂꯝꯃꯤꯗ ꯑꯁ ꯇꯜꯂꯦꯅ ꯑꯩ ꯑꯗꯨꯅ ꯕꯣꯠ ꯅꯨꯡꯒ ꯀꯩꯝ ꯌꯥꯎꯅꯤꯡꯗꯦꯗ꯫
ꯎꯝ ꯐꯩ꯫
ꯀꯔꯤ ꯉꯍꯥꯟ ꯅꯣꯏꯒꯤ ꯈꯣꯏꯔꯣꯝꯒꯤ ꯊꯣꯡ ꯍꯥꯏꯊꯔꯛꯄꯩ ꯅꯣꯏ ꯀꯩꯊꯦꯜ ꯃꯆꯥ꯫ ꯆꯥꯑꯝ ꯂꯩꯕꯗꯣ꯫
ꯎꯝ꯫
ꯑꯗꯨꯒꯤꯗ ꯆꯪꯉꯦ ꯍꯣꯡꯉꯤꯅꯦ
ꯍꯕꯦꯟꯗꯔ ꯌꯥꯝ ꯂꯩꯕ
ꯑꯣꯝ
ꯊꯪꯅ ꯊꯪꯅꯅ ꯑꯅꯤ ꯑꯍꯨꯝ ꯂꯩ ꯆꯅꯤ ꯍꯥꯎ ꯎꯂ ꯑꯗꯨꯣ ꯑꯩꯣꯏ ꯊ ꯂꯩꯦ ꯀꯥꯏ ꯀꯃꯥꯏꯦ
ꯎꯝ ꯑꯣꯛ ꯑꯇꯥꯎꯕꯒꯗꯨꯣ ꯌꯥꯝꯃꯦꯕ
ꯑ ꯍꯦꯛ ꯀꯩꯅꯣꯒꯤꯗꯨꯔꯣ ꯏꯊꯩ ꯍꯦꯛ ꯃꯄꯥꯟꯒꯤꯗꯨꯔꯣ
ꯑꯥ ꯍꯦ ꯃ ꯄꯥꯡꯉꯗꯣ ꯌꯨꯝ ꯑꯅꯤ ꯄꯨꯟꯕꯗꯣ
ꯎꯝ ꯐ ꯅꯨꯡꯉꯥꯏꯕꯅꯦ ꯃꯣꯏꯗ ꯑꯩꯗꯣ
ꯑꯣꯛ ꯑꯇꯥꯎ ꯑꯗꯨꯝ ꯂꯧꯔꯦ ꯑꯗꯩꯗꯤ ꯑꯗꯩ ꯁꯟ ꯃꯕꯨꯛ꯫ ꯇꯣ ꯑꯃ ꯑꯉꯧꯕꯗꯣ ꯑꯃ ꯂꯧꯔꯦ ꯑꯗꯨꯗꯨꯒ꯫ ꯀꯔꯤ ꯎꯁꯣꯏ ꯀꯥꯡꯁꯨꯗꯣ ꯑꯗꯨ ꯂꯧꯔꯦ ꯆꯞ꯫
ꯁꯥ ꯑꯥꯎꯕ ꯉꯥꯛꯇꯅꯤꯅꯦ ꯑꯗꯨ ꯆꯔꯤꯁꯦ꯫
ꯎꯝ꯫
ꯁꯣꯏ ꯀꯥꯡꯁꯨꯒ ꯆꯥꯗꯕ ꯀꯨꯏꯔꯦ ꯅꯕ ꯑꯩꯗꯤ ꯆꯥꯅꯤꯈꯠꯂꯛꯑꯦ ꯅꯪ ꯄꯜꯂꯛꯄꯗꯩꯗꯤ꯫
ꯅꯍꯥꯟ ꯍꯥꯎꯏ ꯏꯕꯣ ꯃꯣꯏꯒꯤ ꯎꯁꯣꯏ ꯀꯥꯡꯁꯣꯏꯗꯣ꯫
ꯎꯁꯣꯏ ꯀꯥꯡꯁꯨ ꯆꯥꯗ ꯀꯨꯏꯔꯦ꯫
ꯃꯪꯒꯟꯗꯨꯒ ꯃꯌꯥꯝ ꯇꯣꯟꯗꯨꯒ ꯇꯧꯔꯒ ꯐꯖꯅ꯫
ꯆꯥꯅꯕ ꯍꯥꯎꯅꯕ ꯁꯤꯟꯕꯅꯦꯃꯤ ꯐꯖꯅ꯫
ꯎꯝ ꯑꯗꯨꯅꯦ ꯑꯩꯈꯣꯏꯅ ꯄꯥꯝꯃꯦꯗꯤ ꯊꯥꯎ ꯅꯨꯡ ꯌꯥꯝ ꯌꯥꯎꯗ ꯆꯥꯅꯤꯡꯗꯦꯕ꯫
ꯁ꯭ꯋꯥꯏꯗ ꯇꯧꯔꯤꯁꯤꯅ ꯑꯗꯨꯝ ꯌꯨꯝꯉꯥꯎꯅ ꯆꯥꯕꯕꯨ ꯁꯨꯝ ꯄꯪꯊꯣꯡ ꯊꯣꯡꯖꯟꯕꯃꯦꯕ꯫
ꯃꯥꯅꯦ ꯑꯗꯩꯩꯗꯤ ꯑꯄꯨꯝꯕ ꯈꯔ ꯉꯔꯥꯡꯒꯤꯁꯤ ꯁꯤꯠꯇꯥꯕꯗꯨꯁꯨ ꯉꯁꯤ ꯑꯗꯨꯝ ꯌꯣꯟꯁꯤꯜꯂꯝꯕꯅꯤ ꯈꯔ ꯁꯥꯍꯜꯂꯒ꯫ ꯃꯅꯝ꯫ ꯆꯦꯟꯗꯕꯅꯦꯅ ꯌꯦꯟ ꯀꯤꯂꯣꯃꯨꯛ ꯂꯩꯔꯒ ꯉꯥꯎꯁꯟꯅꯤ꯫
ꯎꯝ ꯄꯨꯂꯞ ꯌꯥꯟꯖꯤꯟꯅꯔꯒ ꯂꯣꯏꯔꯦ ꯑꯗꯨꯒ ꯁꯠ ꯂꯥꯎꯅ꯫
ꯑꯗꯨꯅꯤ ꯄꯨꯂꯞ ꯌꯥꯟꯁꯤꯟꯅꯒꯔꯅꯤ ꯊꯥꯎꯗꯣ ꯉꯧꯔꯃꯤꯟꯅ ꯃꯁꯂꯥ ꯅꯨꯡꯂꯥ꯫ ꯖꯤꯔꯥ ꯅꯨꯡꯔꯥꯗꯣ ꯊꯥꯛꯑꯃꯤꯅ ꯀꯔꯤꯝꯇ ꯃꯅꯝꯗꯣ ꯅꯝꯗ꯭ꯔꯦꯗꯅ꯫
ꯎꯝ꯫
ꯑꯗꯨꯅꯤꯗ꯫ ꯆꯥꯎꯕꯗꯤ ꯃꯥꯗꯤ ꯀꯃꯥꯏ ꯀꯃꯥꯏ ꯇꯧꯔꯤꯖꯥꯠꯅꯣ꯫
ꯆꯥꯎꯕ ꯑꯉꯥꯡ ꯂꯥꯏꯔꯤꯛ ꯇꯥꯛꯄ ꯀꯣꯏ ꯆꯦꯜ ꯆꯦꯜꯂꯤ ꯃꯥ ꯍꯧꯖꯤꯛ ꯃꯁꯥꯒꯤ ꯇꯨꯏꯁꯟ ꯑꯃꯨꯛ ꯆꯠ ꯑꯉꯥꯡꯃꯨꯛꯛꯇꯥꯛ ꯃꯥꯥꯟ ꯇꯧꯔꯤꯁꯦ ꯍꯧꯖꯤꯛ꯫
ꯑꯁ ꯃꯥ ꯌꯥꯝ ꯍꯣꯠꯅꯕ ꯀꯜꯂꯤꯅꯦ꯫
ꯑꯣꯅꯕ ꯌꯥꯝ ꯀꯜꯂꯦ ꯁꯤ ꯑꯦ ꯄꯤ ꯑꯦꯐ ꯇꯨ ꯊꯥꯅꯤꯅ ꯗꯦꯠ ꯑꯩꯠꯇꯤꯟꯗ ꯇꯥꯒꯨꯝ ꯇꯧꯕꯅꯤꯅꯦ ꯑꯩꯁꯨ ꯐꯣꯝ ꯊꯥꯖꯟꯒꯝꯅꯤꯅꯦ꯫ ꯊꯕꯨ ꯊꯥꯅꯤꯡꯗꯔ꯭ꯦꯅꯦ꫰ꯂꯥꯏꯔꯤꯛ ꯄꯥꯗꯝꯅꯤꯅ꯫
ꯌꯨꯇ꯭ꯌꯨꯞꯕꯇ ꯋꯥꯟ ꯁꯣꯠꯅ ꯚꯤꯗꯤꯑꯣ ꯌꯥꯝ ꯂꯩꯕꯅꯦ꯫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
ꯑꯗꯨꯏꯗꯤ ꯋꯥꯟ ꯍꯟꯗ꯭ꯔꯦꯗ ꯑꯦꯛꯁꯄꯦꯛꯇꯦꯠ ꯀꯣꯏꯁꯟꯒ ꯂꯩꯅꯤꯗ
ꯎꯝ ꯑꯗꯨꯅ ꯐꯥꯗ ꯌꯥꯔꯪꯗꯦ ꯅꯠꯇ꯭ꯔꯒ ꯆꯦꯆꯕꯤꯗꯤꯗ ꯁꯖꯦꯁꯟ ꯄꯤꯍꯜꯂꯁꯤꯔꯥ
ꯑꯗꯨꯅꯤꯕꯨ ꯑꯩꯁꯨ ꯍꯟꯗꯛꯀꯤ ꯁꯕꯖꯦꯛ ꯑꯃ ꯊꯥꯔꯨꯏꯌꯦ ꯄꯣꯄꯨꯂꯦꯁꯟ ꯏꯁꯇꯗꯤꯁꯅ
ꯎꯝ
ꯑꯗꯨꯗꯣ ꯑꯩꯅ ꯁꯤꯂꯦꯕꯁꯇꯣ ꯊꯥꯒꯠꯂꯦ ꯐꯥꯏꯜꯗꯣ ꯃꯔꯨ ꯑꯣꯏꯕ ꯈꯟꯗꯣꯛꯜꯂꯦ
ꯎꯝ
ꯑꯗꯩꯗꯤ ꯑꯗꯨ ꯑꯃꯨꯛ ꯇꯧꯔ ꯃꯇꯨꯡꯗ ꯌꯥꯝꯅ ꯍꯟꯖꯤꯟꯕ ꯇꯣꯄꯤꯛꯇꯣ ꯑꯃꯨꯛ ꯈꯟꯗꯣꯛꯍꯜꯂꯦ ꯈꯟꯗꯣꯍꯜꯂꯦ ꯑꯗꯨꯗꯨꯒ ꯂꯣꯏ ꯖꯦꯔꯣꯛꯁ ꯇꯧꯗꯦ ꯑꯗꯨꯗꯣ ꯄꯥꯗꯤ ꯄꯥꯗ꯭ꯔꯦ ꯅꯪꯍꯧꯗ꯭ꯔꯦ
ꯑꯗꯨ ꯄ꯭ꯔꯣꯝꯇꯣ ꯐꯖꯔꯗꯤ ꯀꯣꯏꯁꯟ ꯐꯖ ꯐꯖꯕ ꯊꯣꯛꯄꯅꯦ
ꯊꯣꯛꯑꯦ ꯊꯣꯛꯑꯦ ꯃꯣꯏꯒꯤ ꯌꯥꯝꯅ ꯀꯔꯤ ꯃꯣꯏꯁꯨ ꯐꯖꯅ ꯑꯦꯅꯥꯂꯥꯏꯁꯤꯁ ꯇꯧꯔꯤꯅꯤꯗꯅ ꯃꯤ
ꯑ ꯗꯤꯇꯦꯜꯇꯣ ꯐꯖꯅ ꯏꯌꯦꯕ ꯄ꯭ꯔꯣꯝꯇꯣ ꯐꯖꯅ ꯏꯔꯗꯤꯅꯦ ꯑꯗꯨꯝ ꯔꯤꯖꯜꯇꯨ ꯑꯥꯎꯠꯄꯨꯠꯇꯨ ꯐꯖꯕꯅꯦꯕ꯫
ꯑ꯫
ꯑꯩꯁꯨ ꯃꯃꯥꯡꯗ ꯑꯃꯨꯛ ꯇꯧꯋꯦꯕ꯫ ꯀꯣꯏꯁꯟ ꯑꯗꯨ ꯑꯗꯥ ꯅꯪ ꯁꯤ ꯊꯤꯔꯣ ꯁꯤ ꯌꯦꯡꯉꯣ ꯁꯤ ꯌꯦꯡꯉꯣꯅ ꯍꯥꯟꯅ ꯂꯣꯏꯅ ꯔꯤꯁꯣꯔꯁꯇꯣ ꯃꯉꯣꯟꯗ ꯊꯝꯃꯦꯗꯅ꯫ ꯑꯗꯨꯒ ꯑꯄꯥꯝꯕꯗꯣ꯫ ꯐꯖꯅ ꯍꯥꯏꯌꯦꯕ ꯑꯗꯨ ꯑꯣꯏꯇꯥꯔꯗꯤ ꯄꯣꯠꯇꯣ ꯐꯖꯅ ꯊꯥꯗꯣꯛꯄꯅꯦꯕ ꯑꯗꯨꯝ꯫
ꯎꯝ꯫
ꯑꯦꯌꯥꯏ ꯍꯥꯏꯁꯤꯗꯤ ꯑꯗꯨꯝ ꯎꯄꯥꯏ ꯂꯩꯇꯦ ꯁꯤ ꯃꯥꯡꯍꯟꯕ ꯌꯥꯔꯣꯏꯗꯕ ꯊꯕꯛꯅꯦ ꯑꯗꯨꯝ꯫ ꯁꯣꯏꯗꯅ ꯌꯥꯎꯔꯛꯑꯗꯧ ꯊꯕꯛꯅꯦꯕ ꯑꯦꯌꯥꯏ ꯁꯤ ꯌꯥꯎꯗ ꯌꯥꯔꯣꯏꯗꯧꯅꯦꯕ꯫
ꯇꯥꯡ ꯆꯥꯁꯤꯗ ꯀꯣꯏꯁꯟꯒꯤ ꯑꯟꯁꯔ ꯁꯤꯠꯐꯥꯎꯗ ꯃꯣꯏꯅ ꯈꯣꯠꯂꯝꯗꯣꯏꯃꯤꯅꯦ꯫
ꯎꯝ ꯅꯍꯥꯋꯥꯏ ꯇꯨ ꯊꯥꯎꯖꯟ꯫ ꯉꯜꯂꯤꯉꯩꯗ ꯏꯟꯇꯔꯅꯦꯠ ꯏꯟꯇꯔꯅꯦꯠ ꯑꯅ ꯏꯟꯇꯔꯅꯦꯠꯇ ꯏꯁ ꯗ ꯐ꯭ꯌꯨꯆꯔ ꯍꯥꯏ ꯍꯧꯖꯤꯛꯁꯨ ꯑꯗꯨꯝ ꯑꯣꯏꯔꯤꯁꯤꯅꯤ ꯑꯗꯨꯝ꯫
ꯑꯗꯨꯅꯦꯦ ꯈꯨꯗꯥꯗꯝ ꯃ ꯑꯣꯏꯅ ꯀ ꯌꯦꯡ ꯃꯣ ꯗꯗꯥ ꯑꯩꯈꯣꯏꯅ ꯀꯔꯤ ꯁꯥꯔꯀꯟ ꯇꯧꯔ ꯗꯥꯀꯟ ꯇꯧꯔꯒ ꯑꯟꯁꯔ ꯈꯣꯜꯂꯤꯁꯤ ꯁꯝꯅ ꯍꯥꯏꯔꯕꯗ ꯑꯦ ꯑꯥꯏꯒꯤ ꯃꯥꯒꯤ ꯑꯦꯄ꯭ꯂꯤꯀꯦꯁꯟ ꯑꯃꯅꯦꯕ
ꯋꯥꯅꯦ
ꯑꯗꯨꯅ ꯇ ꯇ
ꯑꯦ ꯑꯦꯗꯤꯅꯦ ꯍꯧꯈꯠꯂꯛꯀꯗꯧꯗꯅꯤ ꯑꯗꯨꯝ ꯑꯦꯗꯣꯞ ꯇꯧꯔꯛꯀꯗꯧꯗꯅꯤ ꯃꯨꯗ ꯁꯨꯡꯌꯥꯁꯨ ꯌꯥꯔꯣꯏ ꯑꯗꯨꯝ ꯍꯦꯟꯅ ꯍꯦꯟꯅ ꯑꯗꯨꯝ ꯊꯒꯠꯂꯒꯅꯤ ꯎꯄꯥꯏ ꯂꯩꯇꯦ
ꯑꯗꯨꯗꯤ ꯃꯤ ꯄꯩꯁꯥ ꯊꯤꯈꯩ ꯄꯥꯏꯅꯔꯤꯗꯦ ꯅꯪꯕꯨꯣ
ꯒꯥꯔꯤꯗ ꯍꯥꯞꯆꯤꯜꯂꯛꯏꯃꯤ ꯑꯗꯒꯤ ꯃꯤꯂꯤꯇꯔꯤꯅ ꯁꯤꯖꯤꯟꯅꯔꯛꯑꯕꯕꯁꯤ ꯂꯣꯏꯔꯕꯅꯤ ꯍꯥꯏꯏꯁꯦ
ꯑꯩꯈꯣꯏ ꯑꯩꯈꯣꯏ ꯍꯧꯖꯤꯛ ꯄ꯭ꯔꯤꯊꯤꯕꯤꯁꯤꯦ ꯁꯥꯟꯇꯤ ꯂꯩꯅ ꯊꯕ ꯑꯩꯈꯣꯏ ꯑꯦꯌꯥꯥꯏ ꯊꯥꯗꯣꯛꯎꯁꯤ ꯍꯥꯏꯗꯁꯨ ꯑ ꯌꯥꯔꯣꯏꯗꯕꯅꯦꯕ
ꯑꯦ ꯕꯦꯔꯥꯅꯤ ꯑꯗꯨꯅ ꯑꯦ ꯑꯩꯁꯨ ꯐ꯭ꯌꯨꯆꯔꯅ ꯍꯧꯖꯤꯛ ꯑꯃꯨꯛ ꯍꯥꯏꯒꯠꯂꯛꯏꯁꯦ ꯑꯗꯨꯅ ꯄꯩꯁꯥ ꯇꯥꯒꯦꯗꯤꯥꯏ ꯑꯦ ꯑꯥꯏꯒꯤ ꯃꯔꯨꯝꯗ ꯇꯥꯜꯍꯧꯗꯧꯅꯦ ꯀꯗꯥꯏꯗ ꯀꯩꯗꯧ ꯌꯥꯒꯦꯛ ꯑꯩꯈꯣꯏꯗꯤ ꯍꯩ ꯇꯝꯃꯤꯟꯈꯗꯕꯅꯦ
ꯃꯥꯅꯤ ꯑꯩꯈꯣꯏꯅ ꯃꯍꯩꯗꯣ
ꯑꯩ ꯋꯥꯠꯈ꯭ꯔꯦꯕ ꯇꯝꯃꯤ ꯁꯕꯖꯦꯛꯁꯦ
ꯎꯝ ꯏꯁꯀꯤꯜ ꯃꯌꯥꯝ ꯁꯤꯒꯨꯝꯕꯗꯩ ꯍꯧꯖꯤꯛ ꯗꯔꯀꯥꯔ ꯇꯥꯔꯤꯗꯤ
ꯑꯗ ꯑꯃꯗꯤ ꯌꯥꯏꯌꯦ ꯗꯤ ꯌꯥꯏꯌꯦ ꯄ꯭ꯔꯣꯃꯣꯠ ꯇꯧꯕꯗꯤ ꯌꯥꯏ ꯄ꯭ꯔꯣꯃꯣꯠ ꯇꯧꯕꯁꯤꯗ ꯃꯥꯔꯀꯦꯇꯤꯡ ꯌꯥꯝ ꯍꯩꯔꯗꯤ ꯌꯥꯏ ꯄ꯭ꯔꯣꯃꯣꯠ ꯇꯧꯕ ꯌꯥꯝ ꯊꯤꯅ ꯀꯥꯟꯅꯒꯗꯕ ꯇ ꯎꯅꯦꯅꯤꯔ
ꯅꯪꯕꯨ ꯌꯦꯡꯉꯣꯗꯅ ꯍꯧꯖꯤꯛ ꯑꯦꯗꯚꯔꯇꯥꯏꯁꯀꯤ ꯀꯣꯛ ꯀꯩꯁꯨ ꯍꯥꯟꯅꯗ꯭ꯔꯦ
ꯎꯝ ꯃꯊꯥ ꯀꯔꯤꯝ ꯁꯥꯗ꯭ꯔꯦꯃꯦ ꯑꯩ ꯌꯨ ꯖꯤꯁꯤꯒ ꯌꯨ ꯖꯤꯁꯤ ꯀꯣꯟꯇꯦꯟꯁꯦ ꯆꯠꯖ ꯁꯦꯝꯃꯦꯕ ꯌꯥꯏꯅ
ꯑꯗꯨꯅꯦ ꯑꯦꯗꯚꯔꯇꯥꯏꯖꯤꯡꯒꯤ ꯑꯣꯏꯕ ꯍꯥꯟꯅꯗꯤ ꯁꯦꯠ ꯑꯞ ꯇꯧꯗꯅ ꯑꯗꯩꯗꯤ ꯃꯤ ꯇꯧꯒꯗꯕ ꯃꯣꯗꯦꯂꯔ ꯋꯥꯏꯗꯅ ꯈꯣꯠꯇꯅ ꯇꯧꯕꯗꯣ꯫ ꯍꯥꯟꯅ ꯇꯧꯅꯔꯝꯃꯦ ꯍꯧꯖꯤꯛꯇꯤ ꯃꯤꯗꯣ ꯑꯗꯨꯝ ꯑꯈꯣꯏꯅ ꯄꯥꯝꯃꯤꯕ ꯃꯤꯗꯣ꯫ ꯑꯗꯨꯗꯣ ꯁꯦꯝꯗꯣꯛ ꯁꯥꯗꯣꯛꯑ ꯑꯗꯨꯝ ꯇꯧꯌꯥꯔ ꯄꯣꯠ ꯉꯥꯛ꯫
ꯀꯩꯅꯣꯕꯥꯎ ꯇꯧꯋꯦ ꯇ꯭ꯔꯦꯗꯤꯡꯕꯥꯎ‌ ꯑꯦ ꯑꯥꯏ ꯅ ꯇꯧꯔꯦ ꯍꯧꯖꯤꯛꯁ‌ꯦ ꯇ꯭ꯔꯦꯡꯕꯣꯔꯠ ꯃꯌꯥꯝ ꯊꯣꯛꯑꯦꯅ꯫ ꯑꯗꯩ ꯃꯤ ꯑꯩꯅ ꯆꯍꯤ ꯆꯨꯞꯄ ꯑꯝ ꯅꯩꯅꯗꯧꯗꯨ ꯃꯥꯅ ꯉꯥꯛꯇꯪꯗ ꯖꯠꯖꯠ ꯅꯩꯅ ꯊꯣꯛꯄꯤꯔꯦ꯫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
ꯊꯕꯛꯇꯣ ꯀꯣꯝꯍꯜꯂꯦ ꯍꯥꯏꯅꯤꯗ꯫
ꯑꯗꯣ ꯃꯤꯅꯒꯗꯤ ꯍꯥꯏꯗ꯭ꯔꯣ ꯑꯦ ꯑꯥꯏꯒꯤ ꯑꯣꯏꯕ ꯂꯩ ꯄꯣꯠꯁꯤꯗꯤ ꯃꯤꯑꯣꯏꯕꯅ꯫ ꯆꯍꯤ ꯑꯍꯨꯝ ꯑꯦꯗꯚꯥꯟꯁ ꯆꯠ ꯑꯣꯏꯔ ꯆꯠꯂꯦ ꯑꯗꯣ ꯑꯣꯏꯗ ꯋꯥꯅꯦꯃꯦ꯫
ꯀꯥꯏ ꯑꯣꯏꯗꯣꯏꯅꯣꯗ꯫
ꯀ ꯉꯁꯤ ꯊꯣꯛ ꯊꯧꯗꯣꯛꯇꯣ ꯑꯗꯨꯝ ꯉꯁꯤ ꯑꯗꯨꯝ ꯑꯦ ꯑꯥꯏ ꯊ ꯑꯗꯨꯕꯨ ꯑꯗꯨꯝ ꯑꯞꯗꯦꯠ ꯇꯧꯔꯤ ꯅꯠꯇ꯭ꯔꯣ ꯅꯨꯃꯤꯠ ꯈꯨꯗꯤꯡꯒꯤ ꯃꯣꯏꯁꯨ꯫
ꯅꯪ ꯑꯩꯅ ꯐꯅꯌꯥꯝ ꯁꯤꯡꯉꯤ ꯍꯩꯔꯦ ꯍꯧꯁꯦ ꯂꯥꯏꯔꯤꯛ ꯁꯨꯛ ꯆꯥꯎꯕ ꯑꯃ ꯄꯥꯅꯕ ꯍꯣꯠꯅꯕꯗ ꯑꯩꯈꯣꯏꯗꯤ ꯃꯇꯝ ꯃꯌꯥꯝ ꯆꯪꯉꯦꯕ
ꯎꯝ
ꯑꯗꯨꯣ ꯃꯣꯏꯗꯤ ꯃꯤꯅꯤꯠ ꯑꯗꯨꯝ ꯄꯥꯗꯦꯕ ꯃꯤꯠ ꯃꯉꯥ ꯇꯔꯥꯈꯩ ꯋꯥꯔꯤꯅꯦ ꯄꯨꯡ ꯐꯥꯕ ꯅꯠꯇꯦ ꯑꯣꯦ ꯏꯕꯨꯡ ꯊꯥꯒ ꯈꯔ ꯂꯣꯏꯔꯦ ꯑꯗꯨꯝ ꯈꯪꯉꯦꯕ
ꯎꯝ ꯑꯗꯨꯝ ꯑꯩꯈꯣꯏꯅ ꯍꯥꯏꯕꯒꯤ ꯋꯥꯅꯤꯉꯣ ꯊꯥꯏꯅꯉꯩꯒꯤ ꯁꯥꯎꯠ ꯂꯣꯝꯒꯤ ꯂꯩꯔꯤꯕ ꯐꯤꯂꯝꯒꯤꯗꯣ
ꯎꯝ
ꯑꯗꯨꯗ ꯃꯣꯏꯅ ꯑꯩꯈꯣꯏꯅ ꯄꯛꯇꯦ ꯈꯣꯠꯇꯦ ꯍꯥꯏꯕ ꯋꯥꯅꯤ ꯑꯗꯨꯗ ꯍꯈꯣꯏꯒꯤ ꯌꯗꯨꯕꯨ ꯀꯝꯄ꯭ꯌꯨꯇꯔꯒꯤ ꯅꯝꯃꯤꯕ ꯔꯣꯕꯣꯠꯀꯤꯒ ꯐꯤꯂꯝꯒ ꯂꯩꯕꯗꯣ
ꯎꯝ
ꯄꯨꯔꯥ ꯑꯗꯨꯅ ꯃꯣꯏꯅ ꯍꯥꯟꯅ ꯎꯕꯩ ꯇꯥꯏꯞ ꯇꯧꯗ꯭ꯔꯣ
ꯃꯥꯅꯦꯃꯤ ꯅꯪ ꯍꯣꯂꯤ ꯋꯨꯠꯅꯒ ꯇꯧꯔꯤ ꯃꯌꯥꯝꯗꯨ ꯌꯦꯡꯉꯨ꯫ ꯐꯤꯂꯝꯁꯦ ꯑꯥ ꯑꯖꯥꯠꯇ ꯑꯩꯈꯣꯏ ꯁ꯭ꯋꯥꯏꯗ ꯁꯨꯝ ꯃ ꯃꯀꯨ ꯀꯟꯅꯕꯩ ꯋꯥꯅꯤ ꯁꯨꯝ
ꯃꯥꯅꯦ ꯑꯗꯨꯝ ꯈꯟꯅꯔꯦ ꯑꯗꯨꯗꯩ ꯅꯨꯄꯤ ꯑꯅꯤ ꯂꯣꯟꯕꯤ ꯇꯧꯔꯤ ꯍꯧꯖꯤꯛꯅ꯫
ꯂꯩꯀꯥꯏ ꯅꯨꯄꯤ ꯃꯨꯟꯅꯕꯤ꯫ ꯑꯗꯨꯗ ꯇꯧꯕꯗꯤ ꯄꯩꯁꯥꯁꯨ ꯂꯩꯇꯕ ꯑꯗꯨꯗꯨꯗꯗꯤ ꯅꯝꯅꯤꯡꯉꯥꯏꯁꯦꯡꯉꯣ꯫
ꯃꯥꯅꯦ ꯑꯗꯣ ꯈꯨꯠ ꯁꯥꯥꯁꯦ ꯐꯟ ꯂ‌ꯦꯡꯉꯝꯃꯗꯤꯀꯣ꯫
ꯎꯝ ꯄꯩꯁꯥ ꯑꯗꯨ ꯈꯨꯣꯏꯁꯥ ꯂꯦꯡꯕ ꯑꯗꯨ ꯄꯩꯁꯥ ꯆꯪꯉꯤꯗꯅ꯫ ꯏꯁꯇꫭꯗꯤꯑꯣ ꯆꯥꯎꯅ ꯁꯥꯔꯛꯀꯅꯤ ꯒ꯭ꯔꯤꯟ ꯏꯁꯀ꯭ꯔꯤꯟ ꯂꯥꯛꯀꯅꯤ꯫
ꯑꯣ꯫
ꯑꯗꯨꯅ ꯉꯝꯃꯣꯏꯕ ꯕꯤ ꯑꯦꯝ ꯑꯦꯛꯁ ꯀꯥꯗ ꯅꯪꯒꯤ ꯍꯧꯖꯤꯛ ꯐꯤꯂꯝꯗꯝꯕꯗ ꯄꯩꯁꯥ ꯆꯪꯉꯤ ꯁꯤꯖꯤꯑꯥꯏꯗ ꯍ ꯉꯥꯛꯇꯅꯦ꯫
ꯃꯥꯅꯦ ꯁꯤꯖꯤ ꯑꯥꯏꯁꯦ ꯍꯧꯖꯤꯛꯇꯤ ꯑꯁ ꯑꯗꯨꯋꯥꯏꯔꯒ꯫ ꯈ꯭ꯔꯤꯁꯇꯣꯄꯔ ꯅꯣꯂꯥꯟꯒꯤꯅ ꯗꯥꯏꯔꯦꯛ ꯑꯣꯔꯤꯖꯤꯅꯦꯜꯗ ꯃꯥꯅ ꯅꯝꯃꯤꯁ‌ꯦ ꯑꯌꯥꯝꯕꯅ꯫
ꯃꯥꯗꯤ ꯁꯤꯖꯤ ꯑꯥꯏ ꯍꯥꯞꯄ ꯌꯥꯝ ꯍꯩꯅꯗꯦ ꯍꯥꯏꯕꯅꯤ ꯃꯁꯥꯅꯁꯨ꯫
ꯑꫭ꯫
ꯑꯗꯨ ꯐꯤꯂꯝꯁꯨ ꯐꯖ ꯐꯖꯕ ꯅꯝ ꯈꯠꯂꯛꯏꯁꯤꯅꯦ꯫ ꯃꯥ ꯏꯟꯇꯔꯆ‌ꯦꯂꯔ ꯒꯗꯣ ꯀꯌꯥꯝ ꯐꯖꯩ ꯋ‌ꯦꯉꫭ ꯅꯕ꯫
ꯑꯣ꯫ ꯑꯗꯨ ꯍꯥꯏꯔꯒ ꯐꯖꯩ ꯑꯗꯨꯝ ꯃꯥꯏ ꯐꯤꯂꯝꯗ ꯑꯗꯨꯝ ꯐꯖꯩ ꯑꯣꯄꯦꯟ ꯍꯥꯏꯕ ꯑꯃ ꯂꯦꯇꯦꯁꯇ꯫ ꯑꯗꯨꯏ ꯃꯇꯨꯡ ꯀꯔꯤ ꯄꯨꯊꯣꯛꯀꯗꯕ ꯂꯩꯔꯤꯖꯥꯠꯅꯣ꯫
ꯈꯪꯗꯦ ꯀꯩꯅꯝꯃꯤꯝꯅꫭ ꯀꯩꯝꯒ ꯑꯩꯗꯤ ꯍꯟꯗꯛ ꯐꯤꯂꯝꯒ ꯌꯦꯡꯗ꯭ꯔꯦꯗ꯫
ꯑꯩ ꯌꯦꯡꯗ꯭ꯔꯦꯗ ꯀꯨꯏꯔꯦꯗ ꯐꯤꯂꯝꯒ ꯋꯥꯗꯅ ꯂꯧ ꯁꯨꯕꯅ ꯍ‌ꯦꯟ ꯋꯥꯏꯃꯤ꯫
ꯂꯧ ꯁꯨꯍꯜꯂꯦꯕ ꯄꯨꯔꯥ ꯅꯩꯔꯦꯕ꯫
ꯎꯝ ꯃꯥꯗꯤ ꯂꯧ ꯁꯨꯔꯨꯕꯒꯤ꯫ ꯍꯨꯟꯕ ꯅꯨꯃꯤꯠꯇꯣ ꯈꯨꯋꯥ ꯑꯝ ꯇꯧꯔꯕ ꯑꯩꯁꯦ ꯏꯁꯥꯁꯦ ꯂꯦꯞꯄ ꯉꯝꯗꯕ꯫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
ꯑꯁ ꯀꯔꯤ ꯂꯩꯕꯥꯛꯇꯣ ꯅꯩꯕꯒꯤ ꯇꯣꯡꯈꯠꯄ ꯖꯒꯥ ꯂꯩꯗꯅ꯫ ꯂꯣꯛꯄꯥꯛꯇꯣ ꯑꯗ ꯏꯊꯟꯗꯅ ꯅꯨꯄꯥꯅ ꯀꯣꯠꯊ ꯀꫭꯠꯊꯔ ꯁꯦꯝꯃꯛꯄ ꯑꯗꯨꯗꯩꯗꯤ꯫ ꯂꯧꯔꯤ ꯑꯃꯨꯛ ꯂꯩꯕꯥꯛ ꯊꯣꯡꯒꯠꯂꯝꯕ ꯈꯣꯠꯄ ꯇꯧꯕꯗꯨꯗꯗꯤ ꯐꯖꯔ ꯏꯁꯥꯗꯣ꯫
ꯑꯩꯁꯨ ꯉꯥꯟ ꯂꯧꯔꯤ ꯌꯥꯝꯕꯗ ꯈꯣꯡꯕꯤꯗ ꯌꯥꯟꯖꯤꯜꯂꯤꯝ꯫
ꯎꯝ ꯑꯗꯩꯗꯤ ꯏꯕꫭ꯫ ꯁꯥꯎꯅꯤꯡꯗꯅꯕꫭ ꯗꯥ ꯇꯧꯔꯒ ꯍꯥꯏꯖꯤꯜꯂꯨ ꯈꯣꯡꯖꯥꯡꯗ꯫ ꯏꯊꯟꯗ ꯐꯝꯗ‌ꯦꯛ ꯄꯅꯤ꯫
ꯅꯊꯟꯗ꯫
ꯑꯣ
ꯑꯗ ꯊ ꯐꯥꯏꯅꯦꯅꯤ
ꯀꯥꯏꯦ ꯋꯥꯠꯁꯜꯂꯛꯑꯕ ꯃꯤ ꯑꯃꯨꯛ ꯍꯧꯅ ꯂꯩꯕ ꯍꯧꯅꯗꯦꯅ
ꯑꯩ ꯇꯟꯕ ꯑꯃꯁꯦ ꯍꯩꯇꯦ
ꯎꯝ ꯑꯗꯨꯏꯗꯤ ꯅꯨꯡꯉꯥꯏꯔꯦꯗꯅ ꯑꯗꯩ ꯑꯃꯛ ꯍꯜꯂꯛꯑꯒ ꯑꯩꯗꯣꯁꯤꯠ ꯍꯥꯜ ꯆꯠꯊꯣꯛꯑꯦ
ꯌꯦꯟ ꯊꯣꯡꯉꯦ ꯌꯦꯟ ꯊꯣꯡꯕꯒ ꯉꯥꯏ ꯉꯝꯗꯕꯕꯤ ꯆꯥꯛꯇꯣ ꯀꯥꯡꯁꯣꯏ ꯊꯣꯡꯉꯦꯅ ꯆꯥꯛꯇꯣ ꯐꯥ ꯐꯥ ꯆꯥꯊꯣꯛꯑꯕ꯫ ꯇꯨꯝꯊꯣꯛꯄꯅꯤ꯫
ꯑꯗꯩ꯫ ꯅꯣꯏꯗꯤ ꯂꯧꯗꯤ ꯉꯥꯟ ꯍꯨꯟꯈ꯭ꯔꯦ ꯍꯥꯏꯗꯥꯏꯅ‌ꯦ꯫
ꯍꯥꯥ
ꯍꯨꯟꯒ꯭ꯔꯥꯗꯅꯦ ꯂꯧꯕꯣ
ꯄꯨꯅꯤ ꯍꯜꯂ ꯀꯣ ꯒ ꯀꯣ ꯃꯥꯒ ꯉꯥꯟ ꯑꯣꯂꯦꯃꯤ ꯇꯃꯦꯁꯨ ꯌꯥꯎꯗꯦ ꯃꯥꯥꯟꯗ ꯂꯧꯁꯨ ꯆꯠꯁꯦ ꯍꯥꯏꯗꯤ ꯒꯥꯔꯤ ꯍꯦꯛꯇ ꯊꯗꯣꯛꯦ ꯍꯥꯏ ꯑꯃꯨꯛ ꯊꯕ ꯂꯥꯛꯑꯦꯅ
ꯎꯝ ꯑꯣꯐꯤꯁꯥꯔꯗꯤꯅꯦ ꯑꯗꯨꯕꯨꯗꯤ
ꯒꯥꯔꯤ ꯑꯣꯔꯗꯔ ꯂꯩꯔꯝꯗꯕꯁꯦ ꯑꯗꯨꯣ ꯂꯧꯕꯨꯛ ꯆꯖꯀꯟꯅꯤ ꯂꯧꯕꯛ ꯆꯖꯀꯟꯅꯤ ꯍꯥꯏꯗꯤ ꯋꯥꯂ ꯍꯥꯏꯁꯗ꯭ꯔꯣ
ꯎꯝꯝ ꯑꯗꯨꯗꯤ ꯆꯥꯛꯇꯨꯁꯨ ꯑꯗꯨꯝ ꯑ ꯈꯣꯏꯁꯤ ꯂꯨꯁꯤꯂꯒ
ꯂꯣꯏꯁꯦ ꯁꯤꯕꯨꯗꯤ ꯂꯣꯏꯁꯦ ꯑꯩ ꯄꯥꯏꯔꯣꯏꯗꯣꯏꯅꯦ ꯄꯥꯏꯔꯕꯨꯗꯤ ꯃ ꯀꯌꯥ ꯋꯥꯂꯤꯁꯤ ꯈꯔꯤꯗ ꯀꯔꯤ ꯇꯃꯦꯔꯣ ꯎꯝ ꯍꯥꯏꯔꯨꯔꯁꯨ ꯃꯥꯅꯦꯗ ꯄꯩꯁꯥ ꯄꯨꯊꯣꯔꯛꯏꯅꯦ ꯁꯤ ꯄꯤꯈꯣ ꯁꯤ ꯄꯤꯈꯣꯅꯦ ꯍꯦꯛꯇ
ꯍꯦꯛꯇ ꯍꯥꯏꯏꯅꯦ ꯃꯤꯁꯦ ꯐꯖꯅ ꯃꯦꯅꯤꯄꯨꯂꯦꯠ ꯇꯧꯕ ꯁꯨꯝꯕꯁꯦ
ꯍꯑꯦ ꯃꯤꯗꯤ ꯑꯕꯨꯠꯇ ꯄꯩꯁꯥꯁꯨ ꯊꯣꯛꯄꯅꯤꯅ ꯀꯤꯗꯦꯕ ꯑꯗꯣ
ꯑꯣ
ꯑꯩꯅ ꯑꯗꯨꯃꯥꯏꯅ ꯇꯧꯕ ꯌꯥꯕꯁꯨ ꯅꯠꯇꯦ
ꯎꯝ
ꯑꯗꯩ ꯇꯧꯖꯧ ꯍꯥꯏꯔꯦ ꯑꯣꯐꯤꯁꯅꯦ ꯆꯠꯇꯧꯒꯔꯅꯤ ꯑꯗꯨꯝ
ꯎꯝꯝ ꯍꯣꯏ ꯅꯣꯏ ꯇꯥꯃꯣ ꯑꯆꯧꯕꯒꯤꯗ ꯑꯃꯨꯛ ꯇꯣꯉꯥꯟꯈ꯭ꯔꯦꯗꯅ
ꯎꯝ ꯑꯗꯨꯏꯁꯨ ꯃꯥ ꯑꯗꯨꯝ ꯌꯥꯎꯕꯅꯦꯕ ꯑꯗꯨꯝꯗ ꯑꯗꯨꯝ ꯊꯕꯛ ꯂꯩ ꯁꯪꯉꯗꯤ ꯑꯗꯣ ꯃꯥꯗꯤ ꯑꯣꯐꯤꯁ ꯑꯗꯨ ꯉꯟ ꯉꯟꯖꯕꯅꯤ ꯎꯄꯥꯏ ꯂꯩꯇꯦ ꯉꯟꯖꯥꯗꯣꯛꯒꯅꯤ ꯑꯗꯨ ꯇꯣꯛꯑꯦꯅꯤ
ꯎꯝ ꯀꯥꯏ ꯇꯥꯔꯤꯒꯦ ꯃꯥꯕꯣ
ꯍ ꯋꯥꯜ ꯇꯥꯎꯅꯦ ꯑꯇꯣꯞꯄꯝ ꯁꯋꯥꯏꯗꯔ ꯋꯥꯡꯕꯜꯒꯤ ꯀꯃꯥꯗꯣ ꯀꯝꯄ꯭ꯂꯦꯛꯁꯇꯔꯥ ꯀꯥꯏ ꯀꯣꯕ
ꯁꯅꯥ ꯃꯇꯨꯝ ꯁꯤ ꯂꯩꯔꯤꯕꯣ
ꯂꯩꯇꯦ ꯑꯗꯨ ꯃꯌꯥꯝꯡ ꯃꯔꯛꯇꯨ ꯑꯗꯨꯝ ꯂꯩꯨ ꯃꯊꯪꯩꯗꯕ ꯀꯣ ꯃꯪ ꯌꯩꯗꯤ ꯂꯥꯎꯑꯣ